ꯍꯜꯂꯣ ꯍꯜꯂꯣ
ꯇꯥꯗ꯭ꯔ
ꯇꯥꯏꯌꯦ
ꯑꯃꯨꯛ ꯌꯥꯔꯦ
ꯌꯥꯔꯦ ꯍꯣꯏ ꯀꯩꯒꯤꯔꯣ ꯈꯪꯗꯦ ꯑꯩꯒꯤꯗꯣ ꯃꯤꯅ ꯇꯧꯔꯛꯄꯗꯣ ꯁꯨꯛꯌꯥ ꯌꯥꯗꯕꯀꯣ
ꯑꯣ ꯑꯩꯅꯗꯤ ꯌꯥꯕꯣꯏ
ꯑꯗꯨꯅꯦ ꯀꯔꯤ ꯈꯟꯗꯤ
ꯃꯦꯖꯤꯛꯅꯦ ꯃꯦꯖꯤꯛ
ꯎ ꯅꯪ ꯌꯥꯏ ꯆꯥꯛ ꯆꯥꯔꯕꯣ
ꯆꯥꯔꯦ ꯅꯪꯗꯤ
ꯆꯥꯔꯦ ꯀꯩ ꯏꯟꯁꯥꯡ ꯆꯥꯒꯦ
ꯑꯥꯂꯨꯒ ꯍꯋꯥꯏꯖꯥꯏ
ꯑꯣ ꯍꯥꯎꯋꯏꯅꯦ ꯑꯩꯈꯣꯏꯗꯤ ꯍꯪꯒꯥꯝ ꯑꯀꯪꯕꯗꯣ
ꯍ
ꯆꯒꯦꯝ ꯄꯣꯝꯕ ꯆꯥꯏ ꯅꯪꯒꯤ ꯅꯦꯠꯋꯥꯛꯁꯦ ꯑꯃꯗ ꯇꯧꯔꯗꯤ ꯌꯥꯗꯕ ꯑꯁꯤꯗꯗꯤ ꯀꯩꯁꯨ ꯇꯧꯗꯦ
ꯑꯣ ꯏꯕꯥꯅꯤꯖꯦꯀꯥ
ꯅꯍꯥꯟ ꯑꯩꯅ ꯁꯥꯎꯕꯗꯣ ꯑꯩ ꯌꯥꯝ ꯁꯣꯏꯔꯦꯀꯣ
ꯌꯥꯔꯦ ꯌꯥꯔꯦ ꯇꯞ ꯊꯥꯎꯑꯣ
ꯎ ꯀꯩꯅꯣ ꯑꯩ ꯍꯧꯖꯤꯛ ꯆꯠꯄ ꯌꯥꯗꯦ ꯒꯥꯔꯤ ꯆꯠꯇꯦ
ꯍꯧꯖꯤꯛ ꯂꯥꯛꯑꯣ ꯍꯥꯏꯕꯗꯤ ꯅꯠꯇꯦꯗꯅ
ꯑ ꯅꯣꯡꯃ ꯀꯣꯏꯔꯛꯀꯦ ꯍꯣꯏ
ꯎꯝ
ꯄꯩꯁꯥ ꯂꯩꯕ ꯀꯥꯟꯗꯀꯣ ꯀꯣꯏꯔꯛꯀꯦ
ꯎꯝ ꯄꯩꯁꯥ ꯇꯥꯜꯂꯤꯗꯅ
ꯑ ꯉꯔ
ꯐꯉ ꯀꯥꯟꯗꯒ ꯎꯝ
ꯀꯩꯅꯣ ꯅꯪꯅ ꯀꯣꯜ ꯇꯧꯔꯛꯄꯗꯣ
ꯑꯩ ꯉꯔꯥꯡ ꯀꯣꯜ ꯇꯧ
ꯇꯧꯔꯛꯏꯗꯅ ꯑꯥ
ꯑꯣ
ꯑꯗꯣ ꯑꯗꯣ ꯅꯨꯄꯥꯗꯨꯗꯤ ꯌꯨꯝꯗ ꯂꯩꯔꯦ ꯍꯥꯏꯅꯦ
ꯀꯅꯥꯔꯣꯀꯣ
ꯑꯣ ꯑꯁ ꯅꯪꯅ ꯍꯪꯕꯤꯌꯣ ꯍꯥꯏꯕꯗꯣ
ꯑꯣ
ꯎ
ꯀꯥꯎꯕꯨ ꯀꯥꯎꯔꯦ
ꯎꯝ ꯃꯤ ꯈꯔꯗꯤ ꯉꯔꯥꯡ ꯈꯨꯕꯥꯛ ꯆꯥꯈ꯭ꯔꯕꯅꯤꯍꯦ
ꯆꯥꯁꯤꯅꯣ ꯂꯝꯍꯦꯟꯕꯁꯤꯡꯁ
ꯑꯣꯖꯥꯁꯤꯡꯗꯣ ꯅꯪ ꯄꯥꯎ ꯇꯥꯗ꯭ꯔꯣ
ꯇꯥꯗꯦ ꯈꯪꯗꯦ
ꯑꯣꯖꯥꯁꯤꯡꯗꯣ ꯑꯅꯤ ꯑꯅꯤ ꯊꯥꯕꯅꯦ
ꯑꯣꯖꯥ ꯃꯤ ꯀꯌꯥ ꯂꯩꯒꯦ ꯑꯗꯨꯗ
ꯑꯣꯖꯥ ꯑꯅꯤ ꯑꯣꯏꯕ ꯃꯥꯜꯂꯦ ꯑꯗꯨꯒ ꯎ ꯌꯦꯡꯁꯤꯟꯅꯕ ꯅꯨꯄꯥꯗꯣ ꯆꯧꯀꯤꯗꯥꯔꯗꯣ
ꯎꯝ
ꯑꯗꯨꯒ ꯅꯨꯄꯥ ꯑꯃꯗꯤ ꯃꯁꯛ ꯈꯪꯗꯦ ꯃꯣꯏ ꯒꯥꯔꯤ ꯊꯧꯔꯛꯄ ꯀꯥꯟꯗ ꯑꯩ ꯑꯗꯨꯝ ꯌꯥꯝꯅꯤ ꯍꯣꯔꯦꯟ ꯂꯤꯕꯤꯒꯦ ꯑꯩ ꯐꯖꯥꯅꯀꯣ
ꯅꯪ ꯐꯤ ꯇꯨꯕ ꯆꯠꯂꯣꯏꯗ꯭ꯔꯣ ꯉꯁꯤ
ꯆꯠꯀꯅꯤ ꯍꯣꯔꯦꯟ ꯅꯨꯡꯊꯤꯟ ꯄꯨꯡ ꯑꯅꯤꯗ꯫
ꯑꯦ ꯌꯥꯝ ꯊꯦꯡꯉꯤꯅꯦ꯫
ꯄꯨꯡ ꯑꯅꯤ ꯃꯈꯥꯏꯗꯒꯤ ꯄꯨꯡ ꯃꯉꯥ ꯃꯈꯥꯏ ꯄꯨꯡ ꯇꯔꯨꯛ ꯐꯥꯎ ꯑꯃ ꯑꯁꯦꯡꯕꯗꯤ ꯄꯨꯡ ꯃꯉꯥ ꯃꯈꯥꯏ ꯐꯥꯎꯅꯦꯕ ꯄꯨꯡ ꯃꯉꯥ ꯈꯥꯥꯏꯗ ꯂꯣꯏꯌꯦ ꯑꯗꯣ ꯄꯨꯡ ꯇꯔꯨꯛꯀꯨꯝꯕꯗ ꯑꯩꯈꯣꯏꯗ ꯑꯗꯨꯝ ꯍꯜꯂꯦ꯫
ꯎꯝ ꯌꯥꯝ ꯍꯩꯔꯝꯅꯤꯀꯣ ꯅꯪꯗꯤ꯫
ꯑꯩꯁ ꯗꯤꯖꯥꯏꯟꯅꯔꯗꯒ ꯍꯦꯟꯈ꯭ꯔꯕꯅꯤ꯫
ꯏꯅꯥꯎꯅ ꯅꯨꯄꯤꯁꯨ ꯅꯨꯃꯤꯠ ꯑꯍꯨꯝꯂꯛ ꯁꯨꯔꯦ ꯃꯥꯁꯨ ꯇꯨꯕ ꯍꯧꯔꯦ꯫
ꯎꯝ
ꯑꯗꯨ ꯃꯥꯅ ꯍꯥꯏꯌꯦꯕ ꯑꯁ ꯌꯦꯡꯕ ꯀꯥꯟꯗꯗꯤ ꯌꯥꯝ ꯂꯥꯏꯕ ꯃꯥꯟꯕꯅꯦ ꯑꯁ ꯑꯃꯨꯛ ꯍꯥꯎꯔꯗꯤ ꯌꯥꯝ ꯂꯨꯑꯦ ꯀꯔꯤ ꯀꯔꯤꯅꯣ ꯑꯗꯨꯝ ꯍꯥꯏꯌꯦ ꯃꯥꯁꯨ꯫
ꯃꯦꯆꯤꯟꯗꯤ ꯄꯥꯏꯕ ꯍꯩꯔꯦ ꯍꯥꯏꯕ꯭ꯔꯥ ꯃꯥꯗꯣ꯫
ꯍꯧꯗ꯭ꯔꯤ ꯍꯥꯏꯌꯦ ꯀꯛꯄ ꯍꯧꯔꯦ ꯍꯥꯏꯌꯦ꯫
ꯀꯨꯔꯤꯔꯣ ꯑꯩꯈꯣꯏꯗꯤ ꯍꯥꯟꯅ ꯃꯦꯆꯤꯟꯗꯣ ꯄꯥꯏꯍꯜꯂꯦ ꯄꯥꯏ ꯃꯦꯆꯤꯟ ꯄꯥꯏꯕ ꯍꯩꯔꯦ ꯍꯥꯏꯔꯗꯤ ꯀꯛꯄ ꯍꯧꯕꯅꯦ꯫
ꯈꯪꯗꯦ ꯃꯣꯏꯗꯤ ꯀꯩꯅꯣ ꯀꯛꯄ ꯍꯧꯋꯦ ꯍꯥꯏꯌꯦ ꯍꯥꯟꯅ꯫
ꯑꯁꯦꯡꯕꯗꯤ ꯀꯥꯞꯄꯗꯤ ꯑꯃꯂꯣꯝꯗ ꯍꯥꯏꯔꯗꯤ ꯂꯥꯏꯌꯦꯕ꯫ ꯑꯗꯨ ꯃꯦꯆꯤꯟ ꯄꯥꯏꯕꯗꯣ ꯍꯞꯇꯥ ꯑꯃ ꯄꯥꯏꯕꯗ ꯂꯩꯕꯅꯦ ꯇꯝꯕꯗ꯫
ꯑꯣ ꯂꯥꯏꯗꯤ ꯂꯥꯏꯕ꯭ꯔꯥ ꯑꯗꯨꯝ ꯈꯪꯉꯗꯤ꯫
ꯈꯪꯉꯗꯤ ꯑꯗꯨꯝ ꯍꯣꯏ ꯑ ꯄꯦꯄꯔ ꯀꯠ ꯇꯧꯕꯗꯨꯗꯤ
ꯑꯥ ꯑꯗꯨꯗꯤ ꯍꯧꯔꯦ꯫
ꯑꯗꯨꯗꯤ ꯂꯥꯏꯕꯅꯦꯕ ꯃꯦꯠꯁ ꯇꯨꯒꯤ ꯇꯥꯏꯞꯇꯅꯦꯕ ꯃꯦꯠꯁ ꯇꯨꯗ ꯄꯥꯏꯊꯣꯒꯔꯁ ꯊꯣꯏꯔꯦꯝ ꯑꯩꯈꯣꯏ ꯁꯤꯖꯤꯟꯅꯕꯗꯣ ꯑꯗꯨꯒꯤ ꯇꯥꯏꯞꯇ ꯖꯦꯔꯣ ꯇꯨ ꯋꯥꯟ ꯁꯦ ꯁꯤꯅꯦ ꯑꯗꯨꯝ ꯇꯧꯕꯅꯦꯕ ꯌꯦꯡꯉꯒ ꯏꯟꯁꯇ꯭ꯔꯛꯁꯟ ꯂꯩꯌꯦꯕ꯫ ꯗꯥꯏꯒ꯭ꯔꯥꯝꯗꯣ ꯂꯩꯔꯅꯤꯗꯅ ꯄꯦꯖ ꯑꯃꯗ ꯗꯥꯏꯒ꯭ꯔꯥꯝ ꯂꯩꯔꯅꯤ ꯑꯗꯨꯒ ꯂꯦꯐ ꯔꯥꯏꯠꯅꯦꯕꯜ ꯂꯦꯐꯇꯨꯗ ꯗꯥꯏꯒ꯭ꯔꯥꯝ ꯂꯩꯔꯦ ꯑꯗꯨꯒ ꯔꯥꯏꯠꯇꯨꯗ ꯏꯟꯁꯇ꯭ꯔꯛꯁꯟ ꯏꯒꯅꯤꯕ ꯑꯗꯣ ꯌꯦꯡꯉꯒꯥ ꯑꯗꯨꯝ ꯇꯧꯕꯅꯦ꯫ ꯇꯦꯕꯜꯗ ꯂꯥꯏꯕꯅꯦ ꯑꯗꯨꯕꯨꯗꯤ ꯍꯧꯕꯗꯗꯤ ꯂꯥꯏꯕꯅꯦ ꯑꯗꯨꯕꯨ ꯃꯌꯥꯏꯒꯨꯝꯕ ꯆꯡꯒ꯭ꯔꯗꯤ ꯂꯨꯗꯤ ꯂꯨꯋꯦ꯫
ꯑꯣꯥ
ꯅꯪ ꯈꯣꯡ ꯌꯦꯛꯄꯗꯨꯗꯤ ꯐꯖꯟ ꯑꯗꯨꯝ ꯍꯥꯟꯅꯗꯒꯤ ꯑꯗꯨꯝ ꯍꯩꯕ꯭ꯔꯥ꯫ ꯃꯦꯆꯤꯟ ꯄꯥꯏꯕꯗꯣ ꯈꯣꯡ ꯇꯧꯕꯗꯣ
ꯂꯥꯎꯕꯗꯒꯤ ꯂꯥꯛꯄꯗꯒꯤ ꯇꯝꯕꯅꯤ ꯈꯪꯗꯦ꯫
ꯎꯝ ꯎꯝ ꯈꯪꯗ ꯌꯦꯡꯕ ꯀꯥꯟꯗꯗꯤ ꯌꯥꯝ ꯂꯥꯏꯕꯒꯨꯝ ꯇꯧꯋꯦꯗ ꯁꯨꯃꯥꯏꯅ ꯇꯧꯕꯁꯦ ꯀꯣ꯫
ꯋꯤꯜꯗꯣ ꯀꯩꯅꯣ ꯇꯧꯔꯒ ꯑꯗꯨꯝ ꯈꯣꯡꯅ ꯇꯧꯕꯗꯣ ꯌꯦꯡꯕꯗꯗꯤ ꯌꯥꯝ ꯂꯥꯛꯑꯦꯕ ꯂꯡ ꯍꯥꯞꯇ꯭ꯔꯤꯉꯩꯗꯗꯤꯀꯣ ꯌꯥꯝ ꯂꯥꯏꯕꯅꯦ
ꯑꯣ ꯑꯥ
ꯑꯗꯨꯕꯨ ꯂꯪ ꯍꯥꯞꯈ꯭ꯔꯗꯤ ꯑꯗꯨꯝ ꯅꯔꯚꯁ ꯆꯠꯄꯅꯤ꯫
ꯈꯕꯔꯗꯨ ꯌꯥꯝ ꯆꯪꯕ꯭ꯔꯥ꯫
ꯈꯕꯔ ꯌꯥꯝ ꯆꯪꯕꯅꯦ꯫ ꯑꯗꯨꯝ ꯑꯅꯧꯕ ꯇꯧꯕ ꯈꯨꯗꯤꯡ ꯈꯕꯔꯗꯨ ꯆꯪꯉꯦꯕ꯫ ꯐꯤꯗ ꯀꯛꯑꯗꯤ ꯂꯜꯗꯗꯤ ꯌꯥꯗꯕꯒꯤꯀꯣ ꯈꯕꯔꯗꯨꯗ ꯍꯥꯟꯅ ꯀꯛꯑꯦꯕ ꯑꯗꯨꯒ ꯈꯕꯔꯗ ꯀꯛꯄ ꯑꯗꯨ ꯂꯣꯏꯕꯗꯨꯅ ꯐꯤꯗ ꯍꯥꯞꯄ ꯑꯗꯨꯒ ꯀꯥꯞꯄꯅꯦꯕ ꯅ꯭ꯌꯨꯁꯄꯦꯄꯔꯗꯣ꯫
ꯑꯣ ꯑꯣ ꯑꯣ ꯈꯪꯗꯦ ꯈꯕꯔꯁꯦ ꯀꯗꯥꯏꯗꯒꯤ ꯂꯧꯕ꯭ꯔꯥ ꯅꯪꯗꯤ꯫
ꯑꯩꯗꯤ ꯂꯥꯏꯕ꯭ꯔꯦꯔꯤ ꯏꯅꯥꯎꯅꯨꯄꯥ ꯆꯠꯂꯦꯕ ꯑꯗꯨꯗꯒꯤ ꯄꯨꯔꯛꯄ꯫ ꯑꯗꯨꯝ ꯁꯤꯖꯤꯟꯅꯩ ꯑꯗꯨꯒ ꯑꯗꯨꯝ ꯑꯈꯣꯏꯗꯤ ꯈꯕꯔꯗꯤ ꯂꯩꯗꯦ꯫ ꯑꯃ ꯑꯃ ꯂꯩꯕ ꯃꯤꯅꯀꯣ ꯄꯨꯔꯛꯑꯒ ꯑꯗꯨꯝ ꯊꯝꯕꯒꯤ꯫
ꯏꯅꯥꯎꯅꯨꯄꯤ ꯌꯦꯡꯉ ꯅꯍꯥꯟ ꯑꯩ ꯕꯖꯥꯔ ꯆꯠꯄ ꯃꯇꯝꯗ ꯈꯕꯔ ꯊꯤꯔꯒ ꯁꯨꯛꯐꯪ ꯐꯪꯗꯕ ꯑꯗꯨꯒ ꯗꯨꯀꯥꯟ ꯑꯃꯗ ꯂꯥꯏꯔꯤꯛ ꯌꯣꯟꯐꯝꯗꯣ꯫
ꯎꯝ
ꯑꯗꯨꯗ ꯂꯨꯄꯥ ꯇꯔꯥꯒꯤ ꯂꯩꯌꯦ ꯌꯥꯝꯗꯦ꯫
ꯑꯩꯈꯣꯏꯗꯤ ꯐ꯭ꯔꯤꯗ ꯉꯛꯇꯥ ꯁꯤꯖꯤꯟꯅꯩ꯫
ꯎꯝ ꯑꯈꯣꯏꯗꯤ ꯂꯧꯐꯝ ꯂꯩꯇꯕꯅꯤꯅ ꯈꯕꯔꯁꯨ
ꯃꯤ ꯑꯃꯅ ꯈꯔ ꯌꯥꯝ ꯂꯩꯔꯗꯤ ꯑꯗꯨꯝ ꯄꯨꯔꯛꯑꯒ ꯊꯝꯕ꯫ ꯑꯗꯨꯃꯥꯏꯅ ꯇꯧꯕꯒꯤꯀꯣ ꯑꯃ ꯑꯃꯅ ꯂꯩ ꯂꯩꯕꯗꯨꯅ ꯄꯨꯔꯛꯑꯒ ꯊꯝꯃꯦꯕ꯫
ꯎꯝ ꯑ ꯀꯩꯅꯣ ꯎꯝ ꯍꯦꯔꯣ ꯍꯦꯔꯤꯟꯒꯤ ꯐ ꯐꯤ ꯇꯨꯕ ꯍꯧꯔꯣ꯫ ꯀꯣ ꯅꯪ
ꯍꯧꯔꯁꯦ ꯃꯤꯠꯆꯤꯠ ꯂꯩꯅꯤꯉꯦ ꯃꯤꯠꯆꯤꯠ ꯂꯩꯅꯤꯉꯥꯁꯨ ꯎꯄꯥꯏ ꯂꯩꯇꯦ꯫
ꯑꫭ
ꯈꯣꯡꯅ ꯅꯦꯠꯄꯒꯤꯗꯣ ꯏꯂꯦꯛꯇ꯭ꯔꯤꯛꯀꯤ ꯅꯠꯇꯕ ꯑꯗꯨꯁꯨ ꯂꯧꯅꯤꯡꯉꯦ ꯃꯦꯆꯤꯟꯒꯤꯁꯨ ꯂꯧꯅꯤꯡꯉꯦ꯫
ꯑꯅꯤ ꯂꯧꯒꯗꯕꯅꯦ ꯈꯣꯡꯅ ꯅꯦꯠ ꯄꯒꯤ ꯑꯃ ꯑꯗꯨꯒ ꯃꯩꯒꯤ ꯑꯃ ꯀꯣ꯫
ꯃꯩꯒꯤꯗꯨꯗꯤ ꯌꯥꯝ ꯂꯥꯏꯌꯦꯕ꯫
ꯑꯣ ꯈꯣꯡ ꯅꯦꯠꯇ꯭ꯔꯦ ꯑꯗꯨꯗꯤ꯫
ꯈꯣꯡ ꯅꯦꯠꯂꯦ ꯑꯗꯨꯕꯨ ꯈꯣꯡꯅ ꯎꯝ ꯀꯩꯅꯣ ꯑꯃꯗꯨꯗꯤ ꯑꯗꯨꯝ ꯈꯣꯡ ꯂꯦꯡꯗ꯭ꯔꯗꯤ ꯌꯥꯗꯦꯕ꯫
ꯑꫭ
ꯑꯗꯨꯕꯨ ꯏꯂꯦꯛꯇ꯭ꯔꯤꯛꯀꯤꯗꯨꯗꯤ ꯑꯗꯨꯝ ꯑꯃꯔꯛ ꯅꯝꯈ꯭ꯔꯗꯤ ꯑꯗꯨꯝ ꯆꯠꯈ꯭ꯔꯦꯕ꯫
ꯑꯗꯣ ꯃꯩꯒꯤꯗꯨꯗꯤ ꯌꯥꯝ ꯇꯥꯡꯉꯦ ꯍꯥꯏꯌꯦꯕ꯫
ꯃꯩꯒꯤꯗꯨꯗꯤ ꯂꯤꯁꯤꯡ ꯇ꯭ꯔꯥꯃꯉꯥ
ꯑꯣ
ꯇ꯭ꯔꯥꯇꯔꯨꯛ ꯐꯤꯐꯇꯤꯟ ꯁꯤꯛꯁꯇꯤꯟ ꯁꯕꯦꯟꯇꯤꯟ ꯑꯦꯠꯇꯤꯟ ꯑꯗꯨꯒ ꯈꯔ ꯇꯥꯡꯕꯅ ꯊꯥꯔꯇꯤ ꯍꯦꯜꯂꯦ ꯍꯥꯏ ꯇꯦꯕꯜ ꯑꯆꯥꯎꯕꯗꯨꯀꯣ꯫
ꯥꫭꯑꫭ ꯑꯗꯣ ꯀꯩꯅꯣ ꯈꯣꯡꯅ ꯅꯦꯠꯄꯗꯨꯗꯤ ꯑꯗꯨꯗꯤ ꯂꯤꯁꯤꯡ ꯇꯔꯨꯛ ꯇꯔꯦꯠ ꯑꯗꯨꯋꯥꯏꯁꯨ ꯂꯩꯌꯦ ꯍꯥꯏꯌꯦ꯫
ꯍꯣꯏ ꯑꯗꯨꯗꯤ ꯑꯅꯧꯕ ꯂꯧꯗ꯭ꯔꯁꯨ ꯌꯥꯏ ꯍꯥꯏꯌꯦ ꯑꯅꯧꯕ ꯂꯩꯔꯗꯤ꯫ ꯑꯗꯨ ꯂꯩꯕ ꯁꯨꯔꯗꯤ ꯏꯂꯦꯛꯇ꯭ꯔꯤꯛꯀꯤꯗꯣ ꯑꯗꯨ ꯂꯩꯥꯌꯣ ꯍꯥꯏꯅ ꯍꯥꯏꯌꯦ ꯑꯈꯣꯏꯗ ꯇꯝꯕ ꯃꯤꯁꯇꯣ꯫
ꯑꯗꯨ ꯑꯣꯏꯔꯁꯨ ꯑꯅꯤ ꯂꯩꯕꯗꯤ ꯐꯩꯗꯅ꯫
ꯍꯣꯏ ꯂꯩ ꯑꯗꯨꯗꯤ ꯐꯩꯌꯦ ꯍꯥꯏꯗꯤ ꯃꯩꯗꯤ ꯇꯝꯕ ꯉꯝꯗꯕꯅꯤꯅꯀꫭ꯫
ꯇꯝꯕ ꯃꯇꯝꯗ ꯍꯣꯏ꯫
ꯏꯂꯦꯛꯇ꯭ꯔꯤꯛꯀꯤꯗꯨꯗꯤ ꯁꯦꯝꯅꯤꯡꯉꯥꯏ ꯂꯩꯇꯦ ꯍꯥꯏꯌꯦꯕ ꯑꯗꯨꯕꯨ ꯈꯣꯡꯅ ꯅꯦꯠꯄꯒꯤꯗꯨꯗꯤ ꯑꯗꯨꯝ ꯃꯦꯆꯤꯟꯗꯣ ꯁꯣꯏꯕꯅꯦ꯫ ꯑꯃ ꯑꯃ ꯑꯃ ꯄꯥꯠ ꯌꯥꯝꯕꯅꯤꯅꯀꯣ ꯑꯗꯨꯝ ꯁꯣꯏꯕꯅꯤ ꯁꯦꯝꯕꯗ ꯃꯃꯜ ꯍꯦꯟꯅ ꯆꯪꯉꯦ ꯍꯥꯏꯌꯦꯕ ꯑꯗꯨꯒꯤ ꯑꯗꯣ ꯑꯅꯧꯕ ꯂꯩꯕ ꯁꯔꯨꯛꯇꯤ ꯁꯦꯀꯦꯟ ꯍꯦꯟ ꯂꯩꯗꯅ ꯑꯗꯨꯒꯨꯝꯕ ꯂꯩꯌꯣ ꯍꯥꯏ
ꯑꯣ ꯁꯦꯀꯦꯟ ꯍꯦꯟꯒꯨꯝꯕꯖꯨ ꯌꯥꯝ ꯌꯥꯝ ꯌꯣꯟꯕꯅꯦ
ꯑꯗꯨꯕꯨ ꯃꯐꯝ ꯈꯪꯗꯦ ꯎꯗꯦ
ꯐꯣꯟꯗ ꯑꯗꯨꯝ ꯊꯥꯒꯠꯂꯦ ꯎꯝ ꯗꯩꯅꯣ ꯑꯗꯨ ꯀꯣꯝꯕ ꯁꯦꯀꯦꯟ ꯍꯦꯟ ꯌꯣꯟꯕ ꯄꯣꯠꯆꯩꯁꯤꯡꯗꯣ ꯐꯣꯟꯗ ꯂꯛꯒꯨꫪꯨ ꯀꯩꯅꯣ ꯂꯩꯕꯅꯦꯕ
ꯑꯩꯁꯣ ꯑꯃ ꯂꯩꯅꯤꯡꯉꯦ ꯑꯩꯁ ꯈꯣꯡꯒ꯭ꯔꯥꯎ ꯃꯦꯗꯤꯄꯦꯟꯒꯨꯝꯕꯗꯣ ꯇꯥꯏꯅꯤꯡꯉꯦ
ꯑꯗꯨꯅꯦ ꯅꯪ ꯑꯗꯨ ꯂꯧ-ꯂꯧꯔꯣ ꯑꯗꯨꯒ ꯐꯤꯗꯣ ꯑꯗꯨꯝ ꯗꯔꯖꯟ ꯗꯔꯖꯟ ꯂꯧꯔꯒ ꯀꯣ ꯈꯪꯒ꯭ꯔꯥꯎꯒ ꯐꯨꯔꯤꯠꯀꯥꯗꯣ ꯁꯨꯠ ꯁꯨꯠꯇꯨ ꯇꯥꯏꯔꯒ ꯑꯗꯨꯝ ꯌꯣꯟꯕ ꯌꯥꯏꯗꯅ ꯅꯪ ꯎꯝ
ꯄꯣꯠ ꯃꯃꯟ ꯇꯥꯡꯕꯁꯤꯒ ꯇꯜꯂꯦ
ꯈꯟ ꯑꯗꯣ ꯑꯁꯤꯗ ꯇꯥꯡꯉꯗꯤ ꯐꯤꯒꯨꯝꯕ ꯎꯡ ꯑꯗꯨꯗꯤ ꯃꯄꯥꯟꯂꯝꯗꯒꯤ ꯂꯧꯋꯣ ꯅꯣꯏ ꯃꯤ ꯂꯩꯔꯗꯤ ꯊꯥꯔꯛꯑꯣ ꯍꯥꯏꯌꯣ ꯄꯩꯁꯥ ꯄꯤꯔꯒ
ꯀ-ꯑꯥꯏꯗꯒꯤꯅꯣ ꯄꯩꯁꯥꯖꯣ ꯂꯩꯇ꯭ꯔꯦ ꯅꯍꯥꯟ ꯁꯚꯦꯟꯇꯤ ꯑꯩꯠꯇꯤ ꯄꯤꯕꯗꯣ
ꯑ
ꯅꯥꯏꯟꯇꯤ ꯌꯧꯒꯔ
ꯑꯣ ꯑꯗꯨꯅꯦꯕꯥ ꯃꯄꯥꯜꯂꯝꯗꯒꯤ ꯂꯧꯋꯣꯕꯥ
ꯋꯥꯟ ꯇ꯭ꯋꯦꯟꯇꯤꯒꯗꯣ ꯑꯗꯨꯝ ꯋꯥꯟ ꯍꯟꯗ꯭ꯔꯦꯗꯇ ꯐꯪꯕꯅꯦꯕꯥ ꯑꯗꯨꯕꯨꯗꯤ ꯑꯗꯨꯝ ꯐꯪꯉꯤ ꯑꯗꯨꯕꯨ ꯐꯤꯗꯨꯏ ꯀꯌ꯭ꯥꯝ ꯅꯨꯡꯉꯥꯏꯗꯦ
ꯑꯣ
ꯇꯣꯞꯁꯀꯤꯗꯤ ꯄ꯭ꯔꯤꯟꯅꯥꯏꯕ ꯀꯇꯟꯒꯤꯗꯨꯗꯤ ꯐꯖꯗꯦꯕꯥ ꯇꯣꯞꯁꯀꯤ ꯐꯤꯁꯤꯡꯗꯤ ꯃꯃꯟ ꯇꯥꯡꯕꯅꯤꯅꯥ ꯑꯩ
ꯑꯗꯨꯅꯦ ꯃꯃꯟ ꯇꯥꯡꯉꯦ ꯍꯧꯖꯤꯛꯇꯤ ꯑꯗꯨꯒꯨꯝꯕ ꯐꯨꯔꯤꯠꯇꯣ ꯂꯤꯁꯤꯡ ꯂꯤꯁꯤꯡ ꯑꯃꯥ ꯂꯤꯁꯤꯡ ꯑꯝ ꯆꯥꯃꯉꯥ ꯑꯗꯨꯝ ꯍꯦꯟꯈ꯭ꯔꯦꯕꯥ ꯑꯗꯨꯅ ꯍꯧꯖꯤꯛꯀꯥꯟꯁꯤꯗꯤ ꯑꯗꯨꯒꯨꯝꯕ ꯐꯨꯔꯤꯠꯇꯨꯗꯤ ꯄꯥꯛ ꯂꯤꯠꯅꯗ꯭ꯔꯦꯗ ꯀꯣ
ꯎꯝ
ꯑꯃꯅ ꯕꯖꯥꯔꯒꯤ ꯀꯩꯅꯣꯗꯣ ꯃꯤ ꯃꯄꯥꯜꯂꯝꯗꯒꯤ ꯄꯨꯔꯛꯄ ꯑꯅꯧ-ꯑꯅꯧꯕ ꯑꯗꯨꯝ ꯂꯩꯔꯦꯗꯅꯥ
ꯗꯤꯖꯥꯏꯟꯁꯨ ꯐꯖꯕ ꯌꯥꯝꯃꯦ ꯑꯗꯨꯅ
ꯎꯡ ꯑꯗꯨꯅ ꯐꯔꯦ ꯈꯪꯗꯦ ꯑꯁꯤ ꯍꯥꯏꯕꯁꯤꯗꯤ ꯑꯗꯨꯝ ꯐꯕꯅꯦꯗ ꯀꯣ ꯅꯨꯄꯤꯒꯤꯗꯤ ꯍꯌꯦꯡꯋꯥꯏ ꯅꯪ ꯌꯨꯝ ꯄꯥꯜꯂꯁꯨ ꯑꯗꯨꯝ ꯇꯧꯕ ꯌꯥꯔꯦꯗꯅ
ꯋꯥꯎ
ꯂꯣꯏꯔꯒꯥ ꯑꯗꯨꯝ ꯌꯨꯝꯗ ꯂꯩꯌꯦ
ꯃꯥꯗꯤ ꯎꯖꯥ ꯇꯧꯔꯤꯕ꯭ꯔꯣ
ꯇꯧꯋꯦ ꯇꯧꯕꯒꯤ ꯌꯨꯝ ꯄꯥꯜꯂꯔꯣꯏ ꯍꯥꯏꯌꯦ ꯍꯟꯗꯛ ꯑ ꯀꯩꯅꯣ ꯀꯨꯜ ꯀꯥꯕ ꯌꯥꯗꯕꯒꯤ ꯄꯩꯁꯥ ꯂꯩꯇ꯭ꯔꯦ ꯄꯩꯁꯥ ꯂꯩꯇ꯭ꯔꯦ ꯍꯥꯏꯔꯒ ꯂꯩ
ꯃꯥ-ꯃꯥꯕꯨꯁꯨ ꯌꯥꯎꯍꯟꯕ ꯌꯥꯗ꯭ꯔꯥ ꯌꯥꯎꯍꯟꯕ ꯌꯥꯗ꯭ꯔꯥ ꯃꯥꯕꯨꯁꯨ ꯇꯨ ꯁꯤꯗ
ꯀꯗꯥꯏꯗꯥ
ꯄꯩꯁꯥ ꯇꯥꯥꯟꯕꯩꯁꯤꯗ ꯌꯥꯎꯍꯟꯕ ꯌꯥꯗ꯭ꯔꯥ ꯌꯥꯎꯔꯝꯒꯅꯤꯀꯣ
ꯈꯪꯗꯦ ꯑꯩ ꯌꯥꯎꯗꯦ-ꯌꯥꯎꯗꯦ ꯑꯦ ꯑꯗꯨꯃꯥꯏ ꯍꯥꯏꯒꯅꯨ ꯀꯩꯅꯣꯅꯦ ꯎꯝ- ꯅꯪ ꯑꯦ ꯇ-ꯇ꯭ꯔꯦꯅꯤꯡꯒꯨꯝꯕ ꯆꯠꯂꯣ
ꯀꯩ ꯇ꯭ꯔꯦꯅꯤꯡꯅꯣ?
ꯉꯥꯡꯁꯤꯡ ꯇꯝꯕꯗꯣ ꯑꯣꯖꯥꯗꯣ ꯄ꯭ꯔꯥꯏꯃꯔꯤꯒꯤꯗꯣ
ꯑꯁ ꯑꯩ ꯆꯠꯅꯤꯡꯗꯦ ꯑꯗꯨꯗꯤ ꯑꯩꯗꯤ- ꯎꯝ- ꯑꯁꯤ ꯀꯣꯔꯁꯁꯦ ꯂꯣꯏꯔꯒ ꯗꯤꯖꯥꯏꯟꯒꯨꯝꯕ ꯇꯝꯃꯒꯀꯣ ꯌꯥꯔꯗꯤ ꯑꯗꯨꯃꯥꯏꯅ ꯐꯤꯔꯣꯜꯁꯦ ꯇꯥꯏꯔꯒ ꯌꯣꯟꯅꯤꯉꯥꯏ ꯑꯣꯗꯔ ꯂꯥꯛꯑꯗꯤ
ꯎꯝ ꯑꯗꯨꯁꯨ ꯐꯩꯗ ꯀꯣ ꯑꯅꯧ ꯑꯅꯧꯕ ꯃꯗꯥ ꯀꯩꯅꯣ ꯃꯥꯒꯤ ꯑꯅꯧ ꯑꯅꯧꯕ ꯗꯤꯖꯥꯏꯟ ꯇꯧꯔꯒꯀꯣ
ꯎꯝ
ꯑꯗꯨꯝ ꯄꯨꯂꯞ ꯌꯣꯍꯜꯂꯗꯤ ꯌꯥꯒꯅꯦꯕ -
ꯑꯃꯨꯛ ꯑ ꯇꯝ ꯇꯝꯃꯒꯀꯣ ꯊꯥ ꯑꯃ ꯑꯅꯤꯒꯨꯝ ꯒꯨꯝꯕꯥ ꯑꯃꯨꯛ ꯗꯨꯝ ꯀꯩꯅꯣ ꯇꯝꯗ꯭ꯔꯗꯤ ꯑꯃꯨꯛ ꯀꯥꯎꯕꯅꯤ ꯍꯥꯏꯌꯦ ꯂꯣꯏ ꯀꯥꯎꯋꯦ ꯍꯥꯏꯌꯦ
ꯑꯣ
ꯑꯁ ꯇꯝꯃꯦ ꯈꯪꯉꯦ ꯍꯥꯏꯅ ꯇꯨꯃꯤꯟ ꯂꯩꯕ ꯌꯥꯗꯦ ꯍꯥꯏ
ꯑꯝ
ꯑꯩꯈꯣꯏꯕꯨ ꯇꯥꯛꯄꯤꯕ ꯃꯤꯁꯇꯣ ꯃꯥꯖꯨ ꯊꯥ ꯑꯍꯨꯝꯒꯨꯝꯕ ꯂꯩꯔꯒ ꯀꯥꯎꯒꯦ ꯇꯧꯋꯦ ꯍꯥꯏ
ꯑꯝ ꯑꯁꯤꯗꯤ ꯑꯗꯨꯝ ꯇꯝꯕꯤꯔꯗꯤ ꯑꯗꯨꯝ ꯌꯥꯔꯦꯗ ꯍꯩꯔꯗꯤ ꯀꯩꯅꯣ